ꯍꯜꯂꯣ
ꯑ ꯅꯨꯉꯥꯏꯔꯤꯕꯣ
ꯑꯣ ꯅꯨꯡꯉꯥꯏꯔꯤ ꯁꯣꯝꯗꯤ
ꯑꯩꯁꯨ ꯅꯨꯡꯉꯥꯏꯔꯤꯌꯦ ꯀꯔꯤ ꯇꯧꯔꯒ ꯂꯩꯕꯅꯣ ꯍꯧꯖꯤꯛꯇꯤ
ꯑꯁ ꯍꯧꯖꯤꯛꯗꯤ ꯀꯩꯁꯨ ꯇꯧꯗꯦꯗ ꯁꯨꯝ ꯇꯦꯔꯦꯁꯇ ꯐꯝꯃꯒ ꯅꯨꯡꯁꯤꯠ ꯈꯔ ꯁꯤꯠꯄꯗꯣ ꯂꯥꯝꯃꯒ ꯂꯩꯕꯅꯤꯅ
ꯌꯥꯝ ꯅꯨꯡꯉꯥꯏꯌꯦꯅꯦ ꯑꯗꯨꯗꯤ ꯅꯣꯡ ꯃꯪꯗ꯭ꯔꯣ ꯅꯣꯏꯔꯣꯝ ꯀꯗ
ꯌꯥꯝ ꯃꯥꯡꯉꯦ
ꯎ ꯅꯣꯡ ꯌꯥꯝ ꯃꯥꯡꯉꯦ ꯅꯣꯡ ꯍꯥꯏꯩꯊꯔꯛꯇꯧ ꯃꯥꯜꯂꯦ
ꯍꯩꯊꯔꯁꯅꯨ ꯑꯗꯨꯗꯤꯅꯦ ꯑꯩꯈꯣꯏꯅ ꯈꯧꯔꯥꯡꯅ ꯉꯥꯏꯔꯤꯁꯦ
ꯑꯗꯨꯅꯦ ꯁꯥꯃꯟ ꯂꯥꯛꯃꯟꯗꯅ ꯍꯥꯏꯊꯔꯛꯑꯣꯅ ꯍꯥꯏꯔꯤꯅꯦ ꯍꯩꯇꯗꯕꯒꯤ ꯋꯥꯅꯤ
ꯁꯤꯁꯇꯔꯒꯤ ꯃꯤꯡꯁꯦ ꯅꯤꯡꯒ ꯌꯦꯡꯉꯨꯕꯗꯤ ꯌꯥꯝ ꯃꯤ ꯌꯥꯝ ꯐꯒꯗꯕ ꯃꯥꯜꯂꯤ
ꯐꯕꯅꯦ
ꯑꯠꯆꯥ ꯑꯠꯆꯥ ꯁꯒꯥꯏꯗꯨꯗꯤ ꯃꯥꯟꯅꯈ꯭ꯔꯦꯅꯦ ꯏꯆꯦ ꯀꯥꯎꯗꯣꯏꯔꯥ ꯏꯆꯟ ꯀꯥꯎꯗꯣꯏꯔꯥ
ꯍꯅꯦ ꯄꯪꯀꯥꯎ ꯀꯥꯎꯕꯗ ꯀꯥꯎꯅꯤꯡꯉꯥꯔꯣꯏ ꯀꯥꯏ ꯗꯦꯗꯥ ꯏꯆꯦ ꯀꯎꯒꯦꯔ ꯏꯅꯦ ꯀꯎꯒꯦꯔ
ꯍꯧꯖꯤꯛꯀꯥꯟ ꯀꯩꯀꯩ ꯇꯧꯔ ꯂꯩꯔꯦ
ꯑꯩꯁꯦ ꯀꯩꯝ ꯇꯧꯗꯦꯗ ꯁꯨꯝ ꯌꯨꯝꯗ ꯑꯗꯨꯝ ꯂꯩꯌꯦ
ꯑꯣ
ꯅꯪꯗꯤ ꯀꯩꯀꯩ ꯍꯣꯠꯅꯔꯤꯒꯦ ꯀꯔꯤ ꯇꯧꯔꯒ ꯂꯩꯕ꯭ꯔꯣ
ꯑꯩꯁꯨ ꯏꯁꯥꯒꯤ ꯁꯤꯗ ꯊꯕꯛ ꯑꯃ ꯂꯩꯕꯒꯤꯀꯣ
ꯑꯣ
ꯎꯝ ꯂꯩꯗ
ꯌꯥꯝ ꯐꯩ ꯌꯥꯝ ꯐꯩ ꯆꯥꯛꯇꯤ ꯆꯥꯕꯤꯔꯕ ꯅꯠꯇ꯭ꯔꯣ
ꯑꯣꯏ ꯂꯣꯏꯕꯗ ꯑꯣꯏ ꯍꯧꯖꯤꯛꯇ ꯆꯥꯠꯇꯣꯛꯑꯦ
ꯎꯝ ꯊꯦꯡꯉꯤꯅꯦ ꯑꯩꯈꯣꯏꯗꯤ ꯑꯃꯨꯛ ꯂꯥꯝꯃꯀ ꯇꯧꯔꯦ ꯍꯦ
ꯍꯧꯒꯠꯄꯗꯨ ꯑꯦꯂꯕꯦꯟ ꯊꯥꯔꯇꯤꯗ ꯍꯧꯒꯠꯄꯅꯤ
ꯎꯝ ꯌꯥꯝ ꯊꯦꯡꯅ ꯍꯧꯒꯠꯂꯦ ꯉꯔꯥꯡ ꯕꯣꯜ ꯌꯦꯡꯕꯩ ꯑꯣꯏꯔꯝꯅꯤꯅꯦ
ꯎꯝ ꯑꯗꯨ ꯌꯦꯡꯕꯒꯤꯅꯤ
ꯎꯝ
ꯄꯨꯡ ꯃꯔꯤ ꯇꯥꯗꯧꯔꯦ ꯑꯩꯈꯣꯏꯅ ꯇꯨꯝꯕꯗꯣ ꯁꯨꯃꯥꯏꯅ ꯇꯧꯔꯝꯕꯒꯤ ꯀꯩꯅꯣ ꯇꯧꯕꯀꯣ ꯌꯥꯝ ꯉꯟꯅ ꯍꯧꯒꯠꯄ ꯉꯝꯗꯕ ꯍꯥꯏ ꯇꯔꯦ
ꯑꯡ ꯍꯣꯏ ꯀꯩ ꯃꯊꯦꯜ ꯆꯔꯥꯒꯦ
ꯁꯤꯗꯤ ꯆꯝꯐꯨꯠ ꯑꯣꯏꯅ ꯇꯧꯏꯗ ꯑꯩꯈꯣꯏꯗꯤ ꯅꯣꯏꯗꯤ
ꯑꯩꯈꯣꯏ ꯑꯩꯈꯣꯏꯅ ꯁꯧꯒꯔꯤ ꯆꯥꯕ ꯉꯁꯦ
ꯐꯩꯅꯦ ꯍꯛꯆꯥꯡ ꯐꯕ ꯏꯟꯁꯥꯡꯅꯤꯅꯦ
ꯅꯪꯒꯤꯗꯨꯅ ꯍꯦꯟꯅ ꯍꯛꯆꯥꯡ ꯐꯕꯅꯤꯅꯦꯍꯦ
ꯑ ꯑꯗꯨꯗꯤ ꯑꯣꯏꯌꯦ ꯑꯩꯒꯤꯁꯨ ꯑꯣꯖꯥ ꯍꯧꯖꯤꯛꯀꯥꯟꯁꯦ ꯊꯥꯎ ꯅꯨꯡ ꯑꯁꯥꯕꯁꯦ ꯀꯌꯥ ꯆꯥꯅꯤꯡꯗ꯭ꯔꯦꯅꯤ
ꯁꯥꯥꯅ ꯁꯥꯕꯒ ꯊꯥꯎ ꯆꯥꯕ ꯅꯨꯡꯉꯥꯏꯇꯕꯅꯤ ꯍꯟꯗꯛꯁꯦ
ꯃꯥꯅꯦ ꯁꯨꯃꯥꯏꯅ ꯁꯨꯃꯥꯏꯅ ꯇꯧ ꯂꯩꯔꯤꯕ ꯑꯗꯨꯒꯤ ꯅꯨꯡꯉꯥꯏꯇꯅ ꯀꯩꯅꯣ ꯑꯣꯏꯕꯅꯤ ꯇꯧꯕꯅꯤꯅ ꯆꯝꯐꯨꯠ ꯆꯥꯕꯅꯦ
ꯆꯥꯕ ꯀꯥꯟꯗ ꯊꯥꯎ ꯊꯥꯝꯃꯒꯁꯨ ꯅꯥꯕꯅꯤꯅ ꯃꯇꯝ ꯄꯨꯟꯅ ꯑꯔꯝ
ꯃꯥꯅꯦ ꯄꯨꯛꯀ ꯃꯨꯛꯀ ꯃꯔꯛ ꯃꯔꯛꯇ ꯌꯥꯝ ꯅꯥꯕꯗꯣ ꯅꯥꯒꯜꯂꯤꯅꯦ ꯍꯧꯖꯤꯛꯀꯥꯟ
ꯑ ꯍꯣꯏ
ꯍꯦꯛꯇ ꯏꯁꯥꯁꯦ ꯌꯥꯝ ꯁꯣꯛꯊꯔ ꯃꯥꯜꯂꯦ ꯍꯥꯏꯅ ꯈꯜꯂꯤꯕꯅꯦ ꯑꯩꯁꯨ ꯍꯦꯠꯇꯥ ꯍꯦꯛꯇ ꯈꯔ ꯑꯁꯥꯕꯒꯨꯝꯕ ꯆꯥꯕ ꯀꯥꯟꯗ ꯄꯨꯛꯁꯦ ꯑꯗꯨꯝ ꯅꯥꯔꯛꯀꯅꯤ ꯁꯃꯥꯏꯅ ꯇꯧꯔ ꯂꯩꯔꯤꯗ ꯒꯦꯁꯇ꯭ꯔꯤꯛꯁꯦ ꯀꯌꯥꯝ ꯋꯥꯡꯈ꯭ꯔꯥꯖꯥꯠꯂꯥ ꯈꯪꯗ꯭ꯔꯦ
ꯆꯝꯐꯨꯠ ꯑꯌꯥꯝꯕ ꯆꯝꯐꯨꯠ ꯑꯣꯏꯅ ꯆꯥꯕꯤꯌꯨ
ꯑ ꯑꯗꯨꯅ ꯐꯗꯧ ꯃꯥꯜꯂꯦ ꯀꯝꯄ꯭ꯂꯦꯛꯁꯁꯨ ꯐꯕ
ꯍꯣꯏ ꯍꯣꯏ ꯐꯁꯨ ꯐꯖꯠ ꯊꯣꯛꯄ ꯏꯁꯥꯒꯤꯁꯨ ꯀꯥꯟꯅꯍꯧꯕ ꯑꯥ
ꯃꯥꯅꯦ ꯑꯗꯨ ꯀꯨꯏꯅ ꯆꯥꯕ ꯀꯥꯟꯗ ꯆꯝꯐꯨꯠ ꯈꯛꯇ ꯑꯃꯨꯛꯀ ꯆꯥꯔꯗꯤ ꯂꯩꯁꯥꯕꯤ ꯈꯔꯅ ꯑꯃꯨꯛꯀ ꯄꯥꯝꯔꯛꯀꯅꯤꯅꯦ ꯇꯧꯔꯤꯁꯦ
ꯄꯥꯝꯃꯛꯑꯗꯤ ꯂꯥꯏꯕꯛ ꯐꯔꯕꯅꯤ ꯀꯩꯅꯣꯅꯦꯍꯦ
ꯑꯗꯨꯁꯨ ꯑꯩꯈꯣꯏꯅ ꯄꯥꯝꯕ ꯂꯩꯁꯥꯕꯤꯁꯤꯡꯗꯨꯅ ꯑꯩꯈꯣꯏꯕꯨ ꯍꯥꯏꯔꯛꯑꯗꯤ ꯐꯗꯕ ꯣꯏ ꯑꯩꯈꯣꯏꯅ ꯈꯂꯨ ꯑꯩꯈꯣꯏꯅ ꯈꯜꯂꯨꯕꯅ ꯑꯃ ꯑꯃꯅ ꯇꯧꯔꯛꯄꯅ ꯑꯃ ꯑꯣꯏꯔꯗꯤ ꯑꯣꯟꯅ ꯇꯥꯏꯅꯗꯧꯕꯀꯣ
ꯅꯤ ꯑꯗꯨꯁꯨ ꯌꯥꯝ ꯂꯨꯕꯅꯤꯅꯦ
ꯃꯥꯅꯦ ꯑꯗꯨꯃꯛꯇꯤ ꯄꯥꯝꯗꯦꯕꯀꯣ ꯑꯗꯨꯒꯤ
ꯍꯣꯏ
ꯇꯧꯕꯨ ꯇꯧꯁꯤꯜꯂꯗꯤ ꯑꯩꯈꯣꯏꯅ ꯑꯄꯥꯝ ꯑꯄꯥꯝꯕꯗꯣ ꯀꯩꯅꯣ ꯇꯧ ꯇꯥꯕ
ꯅꯨꯄꯥꯅꯤꯅ ꯑꯄꯥꯝ ꯑꯄꯥꯝꯕ ꯈꯟꯕ ꯌꯥꯏꯗ ꯋꯥꯔꯨꯔꯅꯨꯗ ꯑꯗꯨꯕꯨꯗꯣ
ꯑꯦ ꯑꯗꯨꯒꯤꯗꯃꯛꯇꯗꯤ ꯋꯥꯗꯦꯗ ꯣꯏ ꯑꯩꯈꯣꯏꯗꯤ ꯑꯩꯈꯣꯏꯗꯤ ꯍꯧꯖꯤꯛ ꯍꯧꯖꯤꯛꯀꯥꯟꯗꯤ ꯑꯩꯈꯣꯏꯗꯤ ꯑꯉꯥꯡ ꯑꯣꯏꯔꯤꯅ ꯃꯇꯝ ꯌꯥꯝ ꯂꯩꯔꯤꯅꯤ ꯆꯍꯤ ꯃꯉꯥ ꯆꯍꯤ ꯃꯉꯥ ꯇꯔꯨꯛ ꯂꯩꯔꯤꯅꯦ ꯅꯨꯄꯤ ꯊꯤꯗ꯭ꯔꯤꯉꯩꯗ ꯄꯥꯈꯪ ꯁꯥꯗꯕꯁꯦ
ꯑ ꯑꯗꯨꯅꯤꯅꯦꯍ ꯄꯥꯈꯪ ꯀꯨꯏꯅ ꯑꯣꯏꯈꯤꯗꯧꯔꯤꯅꯦ
ꯆꯍꯤ ꯃꯔꯤ ꯃꯉꯥ ꯃꯉꯥ ꯇꯔꯨꯛ ꯊꯤꯕ ꯀꯥꯟꯗ ꯐꯪꯍꯧꯗ꯭ꯔꯗꯤ ꯐꯪꯗꯤ ꯐꯪꯅꯤ ꯍꯥꯏꯅ ꯊꯥꯖꯩꯕꯀꯣ
ꯑꯃꯨꯛ ꯍꯦꯟꯗꯣꯛꯈ꯭ꯔꯗꯤ ꯐꯪꯕ ꯂꯨꯕꯅꯤꯍꯦ
ꯑꯗꯨꯗꯤ ꯑꯣꯏꯗꯥꯑꯣꯏ
ꯎꯝ
ꯑꯩꯅ ꯑꯁꯨꯝ ꯈꯟꯕꯗꯗꯤ ꯑꯁꯤ ꯌꯥꯎꯗ꯭ꯔꯤꯉꯩꯗ ꯐꯥꯎ ꯍꯥꯟꯅ ꯐꯪꯒꯗ꯭ꯔꯥ ꯍꯥꯏꯅ ꯈꯜꯂꯤꯅꯦ
ꯑꯉꯗꯤꯦ ꯐꯔꯦꯅꯤ
ꯑꯗꯨꯅꯦ ꯁꯤꯒꯤꯗꯃꯛꯇꯗꯤ
ꯐꯪꯕ ꯃꯇꯝꯗ
ꯑ
ꯐꯪꯍꯧꯔꯒ ꯊꯝꯍꯧꯕꯗꯨꯅ ꯐꯕꯅꯦ ꯑꯁ ꯍꯌꯦꯡ ꯋꯥꯏꯅ ꯍꯌꯦꯡ ꯋꯥꯏꯅ ꯊꯝꯒꯦꯗꯒ ꯈꯜꯂꯨꯔꯨꯅꯨꯀꯣ ꯃꯇꯝ ꯍꯦꯛꯇꯗꯤ ꯋꯥꯕꯅꯤꯍꯦ ꯊꯤꯕ
ꯑꯩꯈꯣꯏꯁꯨ ꯈꯪꯉꯤꯗ ꯑꯗꯨꯗꯤ
ꯃꯇꯝꯁꯦ ꯂꯩꯔꯤ ꯍꯥꯏꯅꯒ ꯈꯪꯉꯤ ꯄꯣꯆꯩ ꯑꯦ ꯀꯩꯅꯣ ꯄꯣꯠꯆꯩ ꯈꯨꯗꯤꯡꯃꯛꯁꯦ ꯃꯇꯝ ꯃꯇꯝ ꯂꯩꯌꯦꯕꯀꯣ
ꯎꯝ
ꯑꯩꯈꯣꯏꯒꯤ ꯑꯗꯨ ꯃꯇꯝꯗꯨꯗ ꯇꯧꯍꯧꯗꯕ
ꯑꯗꯨꯗꯅꯦ
ꯑꯗꯨꯗꯤ ꯃꯇꯝꯗꯨꯗ ꯇꯧꯍꯧꯗ꯭ꯔꯗꯤ ꯑꯩꯈꯣꯏꯒꯤ ꯑꯁꯣꯟꯕ ꯑꯣꯏꯗꯣꯏꯅꯤ ꯑꯩꯈꯣꯏꯒꯤ ꯑꯁꯣꯏꯕꯀꯣ ꯑꯗꯨꯕꯨ ꯃꯇꯝꯗ ꯃꯇꯝ ꯂꯩꯔꯤꯉꯩꯗ ꯐꯖ ꯐꯖꯅ ꯇꯧꯍꯧꯒꯗꯕꯅꯤꯕ
ꯑꯗꯨꯅꯦ ꯃꯇꯝꯅ ꯉꯥꯏꯕꯤꯗꯦ ꯍꯥꯏꯕꯗꯨꯅꯤꯅꯦ
ꯃꯇꯝꯝꯅ ꯃꯤꯕꯨ ꯉꯥꯏꯕꯤꯗꯦꯕꯀꯣ ꯑꯗꯨꯝ ꯃꯇꯝ ꯂꯩꯔꯤꯉꯩꯗ ꯍꯦꯛꯇ ꯍꯦꯛꯇ ꯂꯧꯁꯤꯟꯒꯗꯕ ꯈꯪꯗ꯭ꯔꯦꯅꯦ ꯍꯧꯖꯤꯛꯀꯥꯟꯒꯤ ꯑꯃꯔꯣꯝꯗ ꯍꯥꯏꯔꯗꯤꯀꯣ ꯍꯧꯖꯤꯛꯀꯥꯟꯒꯤ ꯃꯤꯁꯤꯡꯁꯦ ꯑꯁ ꯀꯩꯅꯣ ꯇꯧꯈ꯭ꯔꯦꯅꯦ ꯌꯥꯝ ꯊꯤꯕ ꯋꯥꯈ꯭ꯔꯦꯅꯦ ꯍꯥꯏ ꯇꯔꯦꯅꯦ
ꯑꯗꯨꯅꯦ ꯃꯇꯝꯁꯦ ꯌꯥꯝ ꯂꯨꯔꯦ
ꯇꯝꯁꯤ ꯌꯥꯝ ꯂꯨꯔꯦ ꯂꯥꯏꯔꯕ ꯄꯥꯈꯪꯗ ꯂꯥꯏꯔꯕ ꯄꯥꯈꯪꯗ ꯀꯔꯝꯕ ꯅꯨꯄꯤꯅ ꯄꯥꯝꯒꯦ ꯀꯣ ꯍꯧꯖꯤꯛꯀꯥꯟꯁꯦ ꯋꯥꯈꯜ ꯁꯦꯡꯉꯁꯨ ꯑꯗꯨꯅ ꯑꯩꯅ ꯃꯔꯛ ꯃꯔꯛꯇ ꯍꯥꯏꯕꯅꯤ ꯅꯣꯏ ꯀꯥꯡꯕꯨꯁꯦ ꯏꯁꯥꯗ ꯄꯥꯝꯕ꯭ꯔꯥ ꯅꯠꯇ꯭ꯔꯒ ꯑꯩꯈꯣꯏꯒꯤ ꯂꯟ ꯊꯨꯝꯗ ꯄꯥꯝꯃꯒ ꯀꯩꯅꯣ ꯑꯣꯏꯕ꯭ꯔꯥ ꯍꯥꯏꯅ ꯑꯩ ꯍꯥꯏꯕꯅꯤ ꯑꯗꯨꯗꯨꯅ ꯑꯩꯗꯤ ꯑꯩꯒꯤꯗꯃꯛꯇꯗꯤ ꯂꯥꯏꯔꯕ ꯄꯩꯁꯥ ꯄꯥꯏꯕ ꯑꯁꯤ ꯗꯤꯐ꯭ꯔꯦꯟꯁꯤꯦꯁꯟ ꯂꯩꯇꯦꯀꯣ ꯅꯨꯡꯕꯨ ꯅꯨꯡꯁꯤꯔꯕ ꯍꯦꯛꯇ ꯑꯗꯨꯝ ꯂꯧꯁꯤꯜꯂꯦ
ꯎꯝ ꯅꯨꯡꯁꯤꯕꯅ ꯆꯥꯕ ꯌꯥꯗꯦ ꯀꯁꯨ ꯂꯩꯕꯅꯤꯍꯦ
ꯍꯣꯏꯁ ꯑꯗꯨꯗꯤ ꯄꯨꯟꯅ ꯌꯨꯝ ꯂꯥꯛꯑ ꯀꯥꯟꯗ ꯅꯨꯡꯁꯤꯅꯔꯒ ꯀꯩꯅꯣ ꯇꯧꯕ ꯀꯥꯟꯗ ꯋꯥꯈꯜ ꯃꯥꯟꯅꯔꯒ ꯇꯧꯔꯨꯕ ꯀꯥꯟꯗ ꯑꯩꯁ ꯀꯥꯏꯗꯒꯤꯩ ꯆꯥꯕ ꯐꯪꯉꯣꯏꯗꯣꯔꯤꯅꯣ
ꯎꯝ ꯆꯨꯝꯃꯤꯟꯅ ꯑꯗꯨꯕꯨꯗꯤ ꯍꯣꯏ
ꯅꯨꯡ ꯁꯤꯕꯗꯨꯅꯦꯕ ꯍꯧꯖꯤꯛ ꯀꯥꯂꯨꯔꯤꯁꯦ ꯇꯧꯔꯤꯁꯦ
ꯇꯤꯕꯅꯤꯅꯦ
ꯃꯥꯅꯦ ꯅꯨꯡꯁꯤꯕ ꯁꯥꯒꯠꯄꯁꯦ ꯃꯇꯝ ꯌꯥꯝ ꯆꯪꯉꯦꯕꯀꯣ
ꯑꯦꯗꯑꯅꯤ ꯌꯥꯝꯅꯁꯨ ꯌꯥꯝꯅꯁꯨ ꯂꯨꯏ ꯀꯥꯏ ꯍꯥꯏꯗꯥꯏꯅꯦ
ꯏꯁꯩ ꯑꯃ ꯂꯩꯕꯗꯣ ꯈꯪꯕ꯭ꯔꯣ
ꯂꯩꯌꯦꯅꯦ ꯈꯪꯉꯤꯅꯦ
ꯑꯗꯨꯅꯤꯕ
ꯌꯨꯝ ꯂꯩꯒꯗ꯭ꯔꯣ ꯆꯠꯊꯣꯛꯀꯗ꯭ꯔꯣ ꯉꯁꯤꯗꯤ
ꯑꯁ ꯌꯨꯝ ꯂꯥꯏꯅꯤꯗ
ꯎꯝ
ꯍꯧꯖꯤꯛꯀꯥꯟ ꯊꯕꯛ ꯂꯩꯇꯦ ꯍꯧꯖꯤꯛ ꯐ꯭ꯔꯤꯗ ꯂꯩ ꯐ꯭ꯔꯤꯗ ꯂꯩꯃꯟꯕꯒꯤꯀꯣ ꯑꯁ ꯄꯨꯛꯀ ꯂꯣꯏꯅ ꯀꯩꯅꯣ ꯈꯛꯇ ꯉꯥꯏꯔꯦꯅꯦ ꯆꯥꯎꯊꯣꯛꯈ꯭ꯔꯦꯅꯦ ꯑꯗꯨꯒꯤ ꯃꯤꯒꯤ ꯖꯨꯋꯥꯂꯤꯁꯨ ꯁꯨꯕ ꯆꯠꯁꯤꯔꯥ ꯍꯥꯏꯅ ꯈꯜꯂꯤꯕꯅꯤ ꯄꯨꯛꯁꯦ ꯌꯥꯗ꯭ꯦꯔꯤꯕ
ꯎꯝ ꯈꯔ ꯍꯛꯆꯥꯡꯗꯣ ꯃꯌꯦꯡ ꯇꯥꯅꯕ ꯈꯔ ꯈꯔ ꯆꯠꯊꯣꯛꯑꯣꯅꯦ
ꯁꯦꯟ ꯆꯣꯡꯡꯂꯔꯦ ꯍꯧꯖꯤꯛ ꯅꯣꯡ ꯅꯤꯅꯤ ꯅꯤꯅꯤꯁꯦ ꯑꯃꯨꯛ ꯋꯥꯋꯥꯛꯀꯤꯡ ꯇꯧꯍꯧꯗꯕꯒꯤ ꯋꯥꯋꯥꯛꯀꯤꯡ ꯆꯦꯜꯍꯧꯗꯕꯒꯤ ꯑꯁ ꯏꯁꯥꯁꯦ ꯀꯩꯅꯣꯝ ꯇꯧꯔꯤꯅꯦ ꯆꯦꯟꯒꯦ ꯇꯧꯕ ꯀꯥꯟꯗ ꯍꯦꯛꯇ ꯅꯣꯡ ꯆꯨꯔꯛꯄ ꯅꯣꯡ ꯆꯨꯔꯛꯄ ꯁꯨꯝ ꯇꯧꯔ ꯂꯩꯕ ꯀꯣ ꯑꯗꯨꯗꯒꯤ ꯅꯨꯡꯉꯥꯏꯇꯕ ꯍꯥꯏꯇꯥꯔꯦ ꯉꯁꯤ ꯋꯦꯗꯔ ꯉꯁꯤꯗꯤ ꯉꯁꯤꯗꯤ ꯋꯦꯗꯔ ꯅꯨꯡꯉꯥꯏꯔꯗꯤ ꯑꯃꯨꯛꯀ ꯏꯁꯥꯁꯦ ꯐꯖꯅ ꯇꯣꯔꯆꯔ ꯑꯃꯨꯛꯀ ꯇꯧꯔꯅꯤ ꯃꯥꯡꯖ꯭ꯔꯣꯖ꯭ꯔꯣ ꯁꯒ ꯁꯣ ꯉ ꯑꯃꯨ ꯀꯠꯇꯕꯨꯔꯅꯤ ꯆꯥꯕ ꯊꯛꯄ ꯈꯛꯇ ꯇꯨꯝꯕꯁꯦ
ꯑꯗꯨꯅꯦ ꯆꯥꯕꯒ ꯊꯛ ꯀꯨꯞꯄꯒ ꯇꯨꯝꯕ ꯈꯇꯪ ꯇꯧꯔꯗꯤ
ꯑꯥ ꯏꯁꯥ ꯐꯥꯎ ꯑꯩ ꯏꯁꯥ ꯐꯥꯎ ꯑꯩ ꯑꯣꯏꯅꯤꯡ ꯑꯣꯏꯅꯤꯡꯔꯛꯀꯧ ꯇꯧꯔꯦꯅꯦ ꯍꯧꯖꯤꯛꯀꯥꯟꯁꯦ
ꯎ ꯀꯅꯥ ꯀꯅꯥ ꯂꯩꯒꯦ ꯅꯪꯒꯤꯅ ꯈꯟꯖꯔꯛꯑꯣ
ꯑꯩ ꯍꯧꯖꯤꯛꯇꯤ ꯏꯃꯥꯟꯅꯕꯒ ꯂꯩꯃꯤꯟꯅꯩꯗ ꯑꯩꯒꯤ ꯃꯔꯨꯞ ꯑꯃ ꯀꯣ
ꯑ
ꯋꯥꯅꯤ ꯂꯩꯃꯤꯟꯅꯕ ꯆꯦꯗꯤ ꯂꯩꯁꯥ ꯑꯣꯏꯔꯤꯕ꯭ꯔꯣ ꯃꯧ ꯑꯣꯏꯈ꯭ꯔꯕ꯭ꯔꯣ
ꯀꯁꯦ ꯂ ꯇ ꯃꯔꯥꯡ ꯃꯔꯥꯡ ꯑꯣꯏ ꯂꯩꯁꯥꯁꯨ ꯃꯔꯛ ꯃꯔꯛ
ꯑꯁ ꯑꯗꯨꯗꯤ ꯕꯦꯔꯥ ꯀꯥꯗ꯭ꯔꯣ
ꯑ ꯐꯕꯨꯗꯤꯕꯤꯔ ꯀꯗ꯭ꯔꯤꯌꯦ
ꯑꯁ ꯑꯗꯨꯗꯤ ꯐꯤꯕꯝꯁꯤ ꯐꯤꯕꯝꯁꯤ ꯌꯥꯝ ꯂꯨꯁꯜꯂꯛꯏꯅꯦ
ꯎꯝ ꯂꯣꯔꯤꯦ ꯍꯥꯏꯥꯏ ꯇꯔꯦ
ꯇꯨꯡꯗ ꯑꯀꯥꯏꯕ ꯌꯥꯝ ꯂꯥꯛꯀꯅꯤꯀꯣ
ꯀꯥꯏꯗꯅꯕꯅ ꯑꯩꯅ ꯑꯩꯁ ꯁꯣꯝꯗ ꯀꯟꯅ ꯍꯣꯠꯅꯔꯤꯕ ꯀꯥꯏ ꯔꯒꯇ ꯅ ꯄꯅꯥ
ꯑꯗꯨꯗꯤ ꯍꯣꯠꯅꯕꯁꯤ ꯂꯦꯞꯇꯤ ꯂꯦꯞꯇꯕ ꯃꯥꯜꯂꯤ
ꯎꯝ ꯑꯣꯅꯥꯕꯁꯦ ꯀꯟꯈ꯭ꯔꯕ ꯁꯅꯥꯕꯗꯤ ꯇꯔꯤꯁꯦ ꯐꯅꯕ ꯀꯥꯟꯈ꯭ꯔꯄꯅꯤ
ꯑꯆꯥꯆꯥ ꯐꯩꯅꯦ ꯑꯗꯨꯔꯁꯨ ꯑꯗꯨ ꯑꯣꯏꯔꯗꯤ
ꯎꯝ ꯐꯕ꯭ꯔꯥ ꯐꯠꯇꯕ꯭ꯔꯥ ꯈꯪꯗꯦ ꯃꯤꯗꯤ ꯐꯩꯌꯦꯅ ꯑꯗꯨꯝ ꯍꯥꯏꯅ
ꯎꯝ ꯃꯤꯅ ꯍꯥꯏꯩꯖꯤꯜꯂꯨꯕ ꯑꯣꯏꯔꯝꯅꯤ
ꯈꯪꯗ꯭ꯔꯦ ꯍꯥꯏꯖꯤ
ꯍꯧꯖꯤꯛꯀꯥꯟꯁꯤ ꯃꯤ ꯐ ꯌꯥꯝ ꯐꯠꯇꯕꯅꯤ ꯀꯣ ꯃꯤꯕꯨ ꯆꯤꯡꯊꯅꯕ ꯍꯣꯠꯅ ꯀꯟꯅ ꯍꯣꯠꯅꯔꯤꯕꯅꯤꯀꯣ
ꯑꯥ
ꯑꯗꯨꯃꯥꯏꯅ ꯇꯧꯋꯦ ꯍꯥꯏꯕꯗꯨꯗꯤ ꯅꯤꯡꯁꯤꯡꯂꯣ ꯅꯤꯡꯁꯤꯡꯂꯣ ꯅꯠꯇ꯭ꯔꯗꯤ ꯁꯨꯝ ꯐꯤꯕꯝꯗꯣ ꯂꯨꯁꯜꯂꯒ ꯀꯥ ꯍꯦꯟꯅ ꯁꯣꯛꯈ꯭ꯔꯗꯤ ꯎꯄꯥꯥꯏ ꯂꯩꯔꯀ
ꯑꯅꯤ ꯃꯥꯅꯤ ꯌꯥꯝ ꯆ꯭ꯔꯣ ꯋꯥꯔ ꯀ
ꯇꯞꯄ ꯈꯛꯇꯗꯅ ꯑꯣꯏꯔꯣꯏꯕꯀꯣ
ꯍꯅꯦ
ꯑꯗꯨꯅꯦ ꯑꯩꯁꯨ ꯑꯗꯨꯝ ꯃꯤꯅ ꯍꯧꯖꯤꯛꯀꯥꯟꯒꯤ ꯃꯇꯧꯗ ꯑꯗꯨꯝ ꯌꯦꯡꯉꯒ ꯈꯪꯉꯦꯕꯀꯣ
ꯑꯗꯨꯅꯤ ꯃꯤ ꯐꯕ ꯌꯥꯎꯗ꯭ꯔꯕꯅꯤꯗ ꯍꯧꯖꯤꯛꯀꯥꯟ ꯃꯤꯁꯤꯡꯁꯦ
ꯎꯝ ꯌꯥꯅꯤꯗ ꯁꯨꯝ ꯌꯥꯏ ꯌꯥꯅꯕ ꯑꯗꯨꯝ ꯂꯥꯛꯀꯅꯤꯗ ꯎꯝ ꯎꯝ
ꯌꯥꯝ ꯆꯨꯝ ꯌꯥꯝ
ꯀꯅ ꯍꯤꯡꯒꯗꯕꯁꯤ ꯃꯇꯝ ꯀꯩꯅꯣ ꯇꯧꯕꯅꯤꯅꯀꯣ
ꯑ ꯍꯣꯏ
ꯃꯇꯝ ꯇꯦꯜꯂꯤꯕꯅꯤꯅ ꯁꯤ ꯃꯔꯛ ꯑꯇꯦꯟꯕ ꯃꯇꯝꯗ ꯄꯦꯟꯅ ꯍꯤꯡꯍꯧꯗꯕ ꯅꯨꯡꯉꯥꯏ ꯅꯨꯡꯉꯥꯏꯕ ꯊꯕꯛꯁꯨ ꯇꯧꯒꯗꯕꯅꯤ ꯅꯨꯡꯉꯥꯏ ꯅꯨꯡꯉꯥꯏꯅ ꯍꯤꯡꯒꯗꯕꯅꯤ ꯅꯨꯡꯁꯤ ꯅꯨꯡꯁꯤꯅ ꯍꯤꯡꯒꯗꯕꯅꯤ
ꯍꯤꯡꯂꯤꯉꯩꯗ ꯅꯨꯡꯉꯥꯏ ꯅꯨꯡꯉꯥꯏꯕ ꯑꯍꯥꯎ ꯑꯍꯥꯎꯕꯁꯨ ꯆꯥꯒꯗꯕꯅꯤ ꯁꯤꯔꯗꯤ ꯄꯨꯒꯗꯕ ꯌꯥꯕꯁꯨ ꯅꯠꯇꯦ
ꯅꯣꯡ ꯐꯥꯗꯧꯗꯤ ꯀꯣꯏꯕ ꯆꯠꯄ ꯂꯥꯡꯕ ꯁꯨꯝꯁꯨ ꯇꯧꯒꯗꯕꯅꯤ ꯑꯗꯨꯕꯨ ꯂꯤꯃꯤꯠꯇꯤ ꯂꯩꯒꯗꯕꯀꯣ ꯑꯁꯤꯅꯤ ꯁꯤꯅꯤ ꯍꯥꯏꯕꯗ ꯂꯤꯃꯤꯠꯇ ꯂꯩꯒꯗꯕ ꯑ ꯆꯥꯡꯗ ꯂꯩꯒꯗꯕ ꯑꯗꯨꯃꯥꯏꯅ ꯇꯧꯕ ꯍꯩꯕ ꯃꯤꯗꯨꯗꯤ
ꯍꯦꯟꯖꯜꯂꯗꯤ ꯁꯣꯏꯔꯛꯄ ꯌꯥꯝ ꯌꯥꯎꯒꯅꯤ ꯍꯦꯟꯖꯤꯜꯂꯗꯤ ꯑꯃꯨꯛ ꯍꯦꯟꯖꯤꯜꯂꯗꯤ
ꯃꯥꯅꯦ ꯃꯥꯅꯤ ꯑꯗꯨꯗꯤ ꯃꯍꯧꯁꯥ ꯑꯗꯨꯗꯤ ꯀꯝꯄꯜꯁꯔꯤꯅꯤꯅꯦ ꯁꯣꯏꯔꯣꯏꯅꯦ ꯑꯗꯨꯃꯥꯏꯅ ꯇꯧꯔꯗꯤ